ꯍꯂꯣ
ꯍꯜ ꯑꯥꯎ
ꯍꯥ ꯇꯥꯏꯌꯦ ꯇꯥꯕ꯭ꯔꯣ
ꯇꯥꯏꯌꯦ
ꯀꯤꯗꯧꯔꯤꯅꯣ
ꯐꯝꯃꯤꯅꯦ
ꯁꯛ ꯐꯖꯕꯁ ꯆꯤꯡ ꯎꯗꯕꯨ ꯎꯏꯌꯦ ꯀꯨꯏꯔꯦꯀꯣ ꯑꯩꯖꯨ ꯀꯩꯁꯨ ꯇꯧꯔꯗꯤ ꯁꯨꯝ ꯂꯩꯩꯌꯦ
ꯁꯥ ꯑꯃꯥꯟ
ꯀꯩꯀꯩ ꯊꯕꯛ ꯇꯧꯔꯤꯅꯣ ꯑꯣ ꯅꯣꯏꯅ ꯃꯩ ꯂꯥꯛꯄ꯭ꯔꯣ ꯃꯩ ꯂꯥꯛꯄ꯭ꯔꯣ ꯑꯁ ꯈꯣꯏꯔꯣꯝꯗꯤ ꯃꯩ ꯂꯥꯛꯇꯦ
ꯅꯨꯃꯤꯠ ꯀꯌꯥ ꯁꯨꯨꯔꯦ
ꯑꯅꯤ ꯉꯁꯤꯅ ꯑꯅꯤ ꯁꯨꯔꯝꯅꯤ
ꯂꯥꯛꯇꯤ ꯂꯥꯛꯀꯥ
ꯁꯥ ꯃꯇꯝꯗ ꯑꯁ ꯊꯖꯗꯦꯗ ꯄ ꯌꯥꯗꯦ ꯌꯥꯌꯦ ꯊꯕ ꯊꯥꯕ ꯌꯥꯗꯦ ꯍꯥꯏꯌꯦ
ꯑꯣ
ꯇ꯭ꯔꯥꯟꯁꯐꯣꯔꯃꯔ ꯆꯛꯑꯦ ꯍꯥꯏꯕ꯭ꯔꯥ ꯀꯩꯅꯣꯝ ꯍꯥꯏꯕꯅꯦ
ꯎꯝ ꯅꯣꯡꯗꯤ ꯐꯖ ꯅꯣꯡꯗꯤ ꯀꯟꯅ ꯆꯨꯗꯕ ꯀꯣ
ꯍꯣꯏ ꯆꯨꯗꯤ ꯅꯨꯡꯁꯥ ꯌꯥꯝ ꯁꯥꯏꯗꯥ ꯉꯔꯥꯡ ꯍꯪꯆꯤꯠ ꯉꯁꯤ
ꯍꯣꯏ ꯈꯣꯏꯗꯁꯨꯅꯦ ꯌꯥꯝ ꯁꯥꯏꯌꯦ ꯐꯦꯟ ꯊꯔꯁꯨ ꯀꯣ ꯅꯨꯡꯁꯤꯠꯇꯣ ꯁꯥꯕꯅ ꯂꯣꯏꯔꯦꯕ ꯏꯪꯗꯔꯦꯕ
ꯑꯩꯗꯤ ꯅꯨꯡꯁꯤꯠꯁꯨ ꯐꯦꯟ ꯊꯥꯅꯤꯡꯉꯥꯏꯁꯨ ꯃꯩ ꯂꯥꯛꯇꯕꯅꯤꯅ ꯎꯄꯥꯏ ꯂꯩꯇꯦ ꯅꯨꯡꯁꯤꯠ ꯂꯥꯛꯄ ꯉꯥꯏꯔꯒ ꯐꯝꯃꯤꯅꯦ
ꯆꯤꯡꯗꯗꯤ ꯀꯩꯅꯣ ꯅꯨꯡꯁꯤꯠ ꯁꯤꯠꯂꯦ ꯑꯗꯨꯒꯤ ꯏꯪꯕ ꯃꯐꯝꯗꯤ ꯌꯥꯝꯃꯦꯗꯥ
ꯑꯣ ꯁꯥꯕꯒꯤꯒꯨ ꯍꯥꯏꯔꯅꯨ ꯌꯥꯝ ꯁꯥꯏꯌꯦ ꯉꯁ ꯍꯟꯗꯛꯁꯦ ꯅꯨꯡꯁꯥ ꯀꯟꯕꯅꯦ ꯀꯅꯥ ꯀꯅꯥ ꯂꯩꯒꯦ
ꯑꯩ ꯏꯅꯥꯎꯄꯥꯒ ꯂꯩꯌꯦ
ꯏꯟꯁꯥꯡ ꯆꯥꯔꯒꯦ
ꯉꯁꯤꯁꯦ ꯈꯥꯃꯦꯟ ꯑꯁꯥꯡꯕ ꯑꯂꯨꯗꯣ ꯉꯧꯋꯦ ꯑꯗꯨꯒꯥ ꯀꯣꯕꯤ ꯆꯝꯐꯨꯠ ꯑꯃ ꯅꯣꯏꯗꯤ
ꯑꯥ ꯊꯣꯡꯕ꯭ꯔꯣ ꯑꯁ ꯑꯩꯈꯣꯏꯗꯤ ꯁꯧꯒ꯭ꯔꯤ ꯅꯤꯗꯥ
ꯁꯧꯒ꯭ꯔꯤ ꯂꯩꯔꯤꯕ꯭ꯔꯣ ꯍꯧꯖꯤꯛꯐꯥꯎ
ꯍꯣꯏ ꯂꯩꯔꯤꯌꯦ ꯄꯥ ꯊꯣꯡꯕ꯭ꯔꯣ ꯅꯪꯅ ꯊꯣꯡꯕ꯭ꯔꯣ ꯅꯅꯥꯎ ꯄꯥꯅ ꯊꯣꯡꯕ꯭ꯔꯣ
ꯑꯌꯨꯛꯇꯥꯗꯤ ꯑꯩꯠ ꯊꯣꯡꯉꯦ
ꯑꯣ ꯅꯨꯡꯊꯤꯟꯅ ꯍꯦꯟ ꯅꯥꯟꯕ
ꯎꯝ
ꯊꯣꯡꯕ ꯍꯩꯕꯅꯦ ꯅꯥꯟ ꯄꯗꯨꯕꯨ
ꯀꯔꯤ
ꯊꯣꯡꯕ ꯍꯩꯕ꯭ꯔꯣ
ꯍꯩꯌꯦ ꯍꯣꯏ
ꯌꯥꯝ ꯐꯩꯌꯦꯀꯣ ꯅꯪ ꯅꯅꯥꯎ ꯅꯨꯄꯥꯒ ꯂꯩꯔꯕꯅꯤꯅ ꯑꯃꯃꯝ ꯈꯛꯇꯥ ꯊꯣꯝꯅꯤꯅ ꯅꯨꯡꯉꯥꯏꯔꯣꯏ ꯑꯥ ꯂꯣꯏ ꯂꯣꯏꯅ ꯆꯥꯕꯅꯤꯅ
ꯍꯣꯏꯅꯦ
ꯐꯖꯅ ꯅꯩꯊꯂꯣ ꯅꯩꯊꯥꯂꯣ ꯅꯪꯅ ꯋꯥꯔꯛꯑꯣ ꯅꯪꯅ ꯐꯖꯅ꯫
ꯎꯝ꯫
ꯍꯌꯦꯡꯋꯥꯏ ꯃꯥꯒꯤ ꯅꯨꯄꯤꯁꯨ ꯈꯔ ꯅꯨꯡꯉꯥꯏꯅꯤꯉꯥꯏ
ꯍꯣꯏ꯫
ꯍꯦ ꯍꯦ ꯍꯦ꯫
ꯐꯖꯅ ꯁꯦꯝꯕ꯭ꯔꯣ ꯅꯪꯅ꯫
ꯎꯝ꯫
ꯀꯣꯂꯦꯁ ꯆꯠꯇꯕ꯭ꯔꯣ ꯑꯁ ꯑꯩꯈꯣꯏꯗꯤ ꯉꯥꯁꯤꯇ ꯂꯣꯏ ꯂꯩꯗ꯫
ꯆꯠꯇꯦꯗ ꯉꯁꯤ ꯑꯣꯐꯅꯦ ꯍꯌꯦꯡ ꯑꯃꯨꯛ ꯑꯦꯛꯖꯥꯝ ꯂꯩꯌꯦ꯫
ꯑꯣ꯫
ꯁꯕꯒꯤꯀꯣ ꯂꯩꯔꯤꯛꯁꯨ ꯄꯥꯕ ꯌꯥꯗꯦꯕ꯫
ꯑꯩ ꯌꯥꯝꯁ ꯑꯣ ꯅꯣꯏ ꯑꯦꯛꯖꯝꯅꯤ ꯀꯣ ꯍꯟꯗꯛꯁꯦ꯫
ꯎꯝ꯫
ꯗꯤꯁꯇ꯭ꯔꯛꯇꯤ ꯇꯧꯗꯤꯀꯣ ꯀꯣꯜ ꯇꯧꯔꯛꯄꯁꯦ꯫
ꯇꯧꯗꯦ ꯇꯧꯗꯦ꯫ ꯁꯥꯕꯒꯤ ꯑꯩ ꯅꯨꯡꯊꯤꯟꯗꯗꯤ ꯂꯥꯏꯔꯤꯛ ꯄꯥꯗꯦ ꯆꯪꯗꯦꯕ꯫
ꯎꯝ ꯍꯣꯏ ꯁꯥꯏꯌꯦ ꯀꯃꯥꯏ ꯆꯪꯗꯣꯏꯅꯣ ꯁꯨꯛꯁꯕꯁꯤꯕꯣ꯫
ꯎꯝ ꯈ꯭ꯔ ꯏꯪꯔꯗꯤꯀꯣ꯫
ꯎꯝ ꯍꯣꯏ꯫ ꯑꯗꯨ ꯅꯣꯏ ꯑꯣꯏꯔꯣꯝꯗꯗꯤ ꯃꯩ ꯂꯥꯛꯅꯤꯅ ꯈꯔ ꯅꯨꯡꯉꯥꯏꯔꯝꯅꯤ ꯑꯁ ꯁꯤꯗꯗꯤ ꯃꯩꯖꯦ ꯂꯥꯛꯇꯦ꯫ ꯐꯤ ꯐꯧꯅꯤꯡꯉꯥꯏꯗꯤ ꯌꯥꯝ ꯐꯩꯌꯦ꯫
ꯃꯩ ꯃꯨꯊꯠꯂꯦ ꯁꯤꯗꯁꯨ ꯚꯤ ꯑꯥꯏ ꯄꯤ ꯂꯥꯏꯟꯅꯦ ꯍꯥꯏꯌꯦꯕꯀꯣ ꯑꯗꯣ ꯃꯩꯗꯤ ꯑꯗꯨꯝ ꯃꯨꯠꯂꯤ꯫
ꯎꯝ꯫ ꯅꯪ ꯕꯣꯜꯒꯨꯝꯕ ꯌꯦꯡꯕꯔꯥ ꯍꯟꯇꯛ꯫
ꯌꯦꯡꯗꯦ꯫
ꯑꯁ ꯑꯁꯤꯗꯁꯨ ꯃꯩ ꯂꯥꯛꯇꯝꯅꯤꯅꯀꯣ꯫
ꯑꯣ ꯅꯦꯠꯄꯦꯛ ꯌꯥꯎꯗꯦꯗ꯫ ꯅꯦꯠꯄꯦꯛ ꯑꯩꯒꯤꯁꯦ ꯅꯦꯠꯄꯦꯛꯁꯦ ꯑꯟꯂꯤꯃꯤꯇꯦꯠ ꯑꯣꯏꯗꯦ꯫ ꯀꯣ ꯁꯤꯗ ꯐꯥꯏꯚ ꯖꯤ ꯐꯖꯅ ꯐꯥꯗꯦꯕ꯫
ꯑꯣ ꯍꯣꯏ ꯑꯩꯈꯣꯏꯒꯤ ꯐꯣꯔ ꯖꯤꯅꯦ ꯐꯥꯏꯚ ꯖꯤ ꯅꯠꯇꯦ꯫
ꯅꯪꯒꯤꯁꯦ ꯉꯁꯤꯗꯤ ꯐꯖꯅ ꯇꯥꯏꯌꯦ ꯅꯪꯒꯤ ꯍꯧ
ꯍꯣꯏ ꯎꯝ ꯍꯣꯏ ꯉꯁꯤꯗꯤ ꯈꯪꯗꯦ꯫ ꯃꯩ ꯂꯥꯛꯑꯗꯁꯨ ꯅꯦꯠꯋꯥꯛꯁꯨ ꯑꯗꯨꯝ ꯅꯨꯡꯉꯥꯏ ꯉꯁꯤꯗꯤ꯫
ꯅꯃꯥꯟꯅꯕꯤꯗꯨ ꯀꯃꯥꯏ ꯀꯃꯥꯏꯅ ꯇꯧꯔꯤꯒꯦ ꯃꯥ ꯑꯣꯟꯂꯥꯏꯟꯁꯨ ꯂꯥꯛꯇꯕ ꯀꯨꯏꯔꯦ꯫
ꯑꯣ ꯂꯧꯆꯠꯄꯤꯗꯣ ꯑꯣꯏꯔꯝꯅꯤ ꯍꯟꯗꯛ ꯃꯣꯏ ꯂꯧ ꯆꯠꯄ ꯃꯥꯜꯂꯦ꯫
ꯑꯥ꯫
ꯂꯧ ꯆꯠꯄꯩ ꯑꯣꯏꯔꯝꯅꯤ ꯑ ꯕꯦꯇ꯭ꯔꯤꯁꯨ ꯌꯥꯎ꯫ ꯌꯥꯎꯗꯕꯤꯔ ꯈꯪꯗꯦ ꯑꯩꯁꯨ ꯀꯣꯜ ꯇꯧꯗ꯭ꯔꯦ ꯃꯥꯕꯨ ꯐꯥꯎꯅꯗꯦ ꯄꯥꯎ ꯐꯥꯎꯅꯗꯦ꯫
ꯀꯩ ꯃꯥꯗꯤ ꯀꯩꯅꯣ ꯃꯣꯏ ꯌꯨꯝꯗꯣ ꯀꯅꯥ ꯀꯅꯥ ꯂꯩꯔꯤꯒꯦ ꯍꯧꯖꯤꯛꯀꯥꯟ꯫
ꯃꯃꯥ ꯃꯄꯥꯅꯦ ꯃꯥꯅꯦ ꯃꯆꯤꯟ ꯃꯅꯥꯎ ꯑꯅꯤ꯫ ꯃꯥꯒꯤ ꯃꯅꯥꯎꯅꯨꯄꯥ ꯃꯅꯥꯎꯅꯨꯄꯥ ꯑꯅꯤꯒ ꯂꯩ꯫
ꯅꯣꯏꯒꯤ ꯈꯨꯟꯗꯨꯁꯨ ꯁꯛ ꯈꯪꯗꯕ ꯌꯥꯝ ꯌꯥꯎꯋꯦꯍꯦ꯫ ꯅꯍꯥꯟ ꯐꯣꯇꯣ ꯊꯥꯒꯠꯄꯗꯣ꯫
ꯑꯥ ꯑꯥ ꯍꯣꯏ ꯑꯉꯥꯡꯁꯤꯡ ꯆꯥꯎꯕꯒꯤꯒ ꯍꯟꯗꯛꯇꯤꯀꯣ ꯑꯉꯥꯡ ꯉꯥꯛ ꯑꯅꯤꯗꯨꯗꯤ ꯑꯩꯈꯣꯏꯅꯦ ꯑꯔꯤ ꯑꯔꯤꯕ ꯑꯣꯏꯔꯤꯁꯦ
ꯎꯝ ꯎ
ꯑꯉꯥꯡ ꯉꯥꯛꯇꯅꯦ ꯑꯗꯨꯒꯤꯅꯦ ꯍꯟꯗꯛꯇꯤ ꯈꯪꯕ꯭ꯔꯥ ꯌꯥꯎꯏ ꯌꯥꯝ ꯌꯥꯎꯅꯤ ꯅꯣꯏ ꯈꯨꯟꯗꯨꯁꯨ ꯈꯪꯗꯕ꯭ꯔꯥ ꯌꯥꯝꯕ꯭ꯔꯥ ꯍꯦꯗ
ꯑꯩꯁꯨꯅꯦ ꯑꯩꯈꯣꯏ ꯈꯨꯟꯗꯁꯨ ꯑꯩꯒꯤ ꯈꯨꯟ ꯏꯁꯥꯒꯤ ꯈꯨꯟ ꯐꯥꯎ ꯑꯩ ꯎꯝ ꯈꯪꯕ ꯃꯤ ꯌꯥꯎꯗ꯭ꯔꯦꯍꯦ ꯑꯉꯥꯡꯁꯤꯡꯗꯣ ꯌꯥꯝ ꯆꯥꯎꯋꯦ ꯀꯅꯥ ꯀꯅꯥꯒꯤ ꯑꯉꯥꯡꯅꯣ ꯈꯪꯗꯔꯦ ꯑꯍꯦ
ꯍꯣꯏ ꯎꯝ ꯈꯪꯗꯕ ꯃꯤ ꯌꯥꯝꯕꯍꯦ
ꯎꯝ ꯆꯥꯎꯁꯨ ꯆꯥꯎꯒꯜꯂꯦ ꯃꯣꯏꯗꯣ ꯆꯥꯎꯕꯗꯣ ꯌꯥꯝ ꯊꯨꯑꯦ ꯑꯁ
ꯄꯤꯛ ꯄꯤꯛꯑꯒ ꯂꯩꯍꯥꯎ ꯕ ꯑꯉꯥꯡꯁꯤꯡꯗꯣ ꯍꯟꯗꯛꯇꯤ ꯑꯣ ꯄꯨꯔꯥ ꯄꯥꯈꯪ ꯂꯩꯁꯥ ꯂꯣꯏ ꯐꯥꯔꯤꯅꯤ
ꯍꯣꯏꯅꯦ ꯑꯩꯈꯣꯏ ꯌꯨꯝ ꯃꯅꯥꯛꯇ ꯑꯃ ꯂꯩꯌꯦꯕꯀꯣ ꯅꯍꯥꯟꯗꯣ ꯑꯩ ꯏꯝꯐꯥꯜ ꯏꯝꯐꯥꯜ ꯊꯣꯛꯇ꯭ꯔꯤꯀꯥꯟꯗ ꯑꯥ ꯀꯩꯅꯣ ꯄꯣꯛꯇꯤ ꯄꯣꯛꯇ꯭ꯔꯤꯕꯅꯦꯕ ꯑꯉꯥꯡꯗꯣ ꯑꯩ ꯑꯃꯨꯛ ꯏꯝꯐꯥꯜꯗꯒꯤ ꯑꯃꯨꯛ ꯍꯜꯂꯛꯑꯒ ꯑꯩꯁ ꯀꯔꯤꯅꯣ ꯆꯠꯄ ꯅꯠꯇꯕ ꯀꯩꯅꯣ ꯇꯧꯕꯗꯨ ꯑꯥ ꯑꯗꯨꯃꯥꯏꯅ ꯇꯧꯔꯒ ꯂꯩꯌꯦ ꯑꯩ ꯑꯃꯨꯛ ꯌꯨꯝ ꯍꯜꯂꯛꯄ ꯀꯥꯟꯗ
ꯌꯥꯝ ꯊꯨꯒ ꯌꯥꯝ ꯊꯨꯅ ꯆꯥꯎꯋꯦ
ꯃꯣꯏꯗꯣ ꯑꯗꯨ ꯑꯗꯨ ꯃꯣꯏꯒꯤ ꯌꯨꯝꯗꯨ ꯑꯉꯥꯡꯁꯨ ꯑꯗꯨꯝ ꯀꯩ ꯍꯥꯏꯔꯣ ꯂꯥꯏꯅ ꯄꯣꯛꯄꯀꯣ ꯑꯗꯨꯒ ꯆꯥꯎꯕꯁꯨ ꯑꯗꯨꯝ ꯊꯨꯕ ꯃꯣꯏꯗꯣ ꯀ꯭ꯔꯤ ꯀ꯭ꯔꯤ ꯄꯤꯖꯕꯒꯤꯔ ꯈꯪꯗꯦ ꯃꯁꯛꯁꯨ ꯂꯣꯏꯅ ꯐꯖꯩꯌꯦ
ꯑꯣ ꯍꯣꯏ ꯑꯉꯥꯡꯁꯤꯡꯀꯣ ꯍꯟꯗꯛꯇꯤꯀꯣ ꯑꯣ ꯊꯥ ꯑꯍꯨꯝ ꯃꯔꯤꯁꯤ ꯎꯗꯔꯗꯤ ꯌꯥꯝ ꯊꯨꯅ ꯆꯥꯎꯔ ꯂꯩꯔꯝꯕꯅꯦꯍꯦ
ꯑꯗꯨꯅꯦ
ꯌꯥꯝ ꯊꯨꯌꯦ ꯍꯟꯗꯛꯇꯤ
ꯑꯩꯈꯣꯏꯒꯤ ꯃꯇꯝꯗꯗꯤ ꯑꯩꯈꯣꯏꯒꯤ ꯃꯇꯝꯗꯗꯤ ꯀꯩꯅꯣ ꯑꯉꯥꯡꯗꯣ ꯊꯨ ꯆꯥꯎꯕꯗꯣ ꯊꯨꯗꯦꯀꯣ
ꯑꯣ ꯌꯥꯝ ꯇꯞꯄꯦꯀꯣ ꯑꯩꯈꯣꯏ ꯃꯇꯝꯗꯗꯤ ꯀꯨꯏꯅ ꯎꯗ꯭ꯔꯁꯨ ꯑꯗꯨꯝ ꯆꯞ ꯃꯥꯟꯅꯔ ꯂꯩꯅꯤ ꯍꯟꯗꯛꯇꯤ ꯑꯩꯁ
ꯀꯩꯅꯣ ꯑꯩꯅ ꯈꯟꯕꯗꯤꯀꯣ ꯆꯥꯛ ꯌꯦꯟꯁꯥꯡꯗꯨꯒ ꯆꯥꯛ ꯀꯩꯅꯣ ꯑꯆꯥꯄꯣꯠꯁꯤꯡꯗꯨꯅꯁꯨ ꯑꯣꯏꯔꯝꯒꯅꯤꯗ ꯌꯥꯝ ꯊꯨꯅ ꯆꯥꯎꯕꯗꯣ
ꯍꯣꯏ ꯑꯣꯏꯔꯝꯅꯤ
ꯉꯛꯄꯅꯤ
ꯑ ꯑꯩꯈꯣꯏ ꯈꯨꯟꯗꯨꯁꯨꯀꯣ ꯎꯝ ꯑꯉꯥꯡ ꯈꯔ ꯂꯩꯕ ꯑꯩꯈꯣꯏ ꯑꯩꯈꯣꯏ ꯕꯦꯠꯁꯇꯒꯤ ꯕꯦꯠꯆ ꯕꯦꯠꯁ ꯑꯃ ꯑꯗꯨꯒ ꯃꯊꯪꯒꯤ ꯕꯦꯠꯁꯇꯣ ꯌꯥꯝ ꯆꯥꯎ ꯆꯥꯎꯋꯦꯕ ꯑꯗꯨ ꯎꯝ ꯌꯥꯝ ꯁꯥꯡꯁꯨ ꯁꯥꯥꯡꯑꯝꯅꯦ ꯃꯣꯏꯗꯣ ꯌꯥꯝ ꯋꯥꯡꯖꯥꯎꯅꯦꯕ ꯃꯣꯏꯗꯣ ꯑꯩꯈꯣꯏꯗꯤ ꯌꯥꯝ ꯅꯦꯝꯃꯦꯅ ꯃꯣꯏꯗꯤ ꯌꯥꯝ ꯋꯥꯡꯁꯨ ꯋꯥꯡꯉꯦ ꯑꯗꯨꯒ ꯀꯩꯅꯣ ꯐꯤꯒꯔꯁꯨꯕꯨ ꯌꯥꯝ ꯊꯣꯛꯄꯅꯤ
ꯑꯣ ꯑꯣ ꯑꯗꯨꯃꯥꯏꯅ ꯇꯧꯋꯦ ꯑꯈꯣꯏ ꯈꯨꯟꯗꯨꯁꯨ
ꯑꯣ ꯑꯣ ꯑꯩꯈꯣꯏ ꯀꯥꯡꯒꯨꯗꯤ ꯌꯥꯗ꯭ꯔꯦ ꯂꯣꯏꯅ ꯗꯨꯋꯥ ꯉꯥꯡꯈ꯭ꯔꯦ
ꯍꯣꯏꯅꯦ ꯑꯩꯈꯣꯏ ꯑꯩꯈꯣꯏ ꯈꯨꯟꯗꯁꯨꯀꯣ ꯍꯧꯖꯤꯛꯀꯥꯟ ꯄꯤ ꯂꯩꯁꯥ ꯐ ꯑ ꯀꯩꯅꯣ ꯐꯒꯠꯄ ꯃꯤ ꯑ ꯂꯩꯁꯥꯁꯤꯡꯗꯣ ꯋꯥꯡꯁꯨ ꯋꯥꯡꯉꯦ ꯃꯣꯏꯗꯣ ꯐꯤꯒꯔꯁꯨ ꯐꯖꯩꯌꯦ ꯑꯗꯨꯒ ꯑꯁ ꯁꯛꯁꯨ ꯐꯖꯩꯌꯦ ꯃꯣꯏꯗꯨ
ꯑꯣ ꯑꯗꯨꯅꯤ ꯑꯩꯈꯣꯏ ꯈꯣꯏꯗꯁꯨ ꯑꯗꯨꯃꯥꯏꯅ ꯇꯧꯋꯦ ꯑꯩꯈꯣꯏ ꯃꯇꯝꯗꯗꯤ ꯌꯥꯝ ꯃꯨꯔꯒ
ꯃꯣꯠꯂꯒ
ꯌꯥ ꯍꯣꯏ ꯌꯥꯝꯅꯦꯝꯃ ꯑꯩꯈꯣꯏ ꯀ꯭ꯂꯥꯁ ꯇꯦꯟ ꯐꯥꯎ ꯑꯗꯨꯃꯥꯏ ꯇꯧꯋꯦꯕ ꯃꯣꯏꯗꯤ ꯍꯧꯖꯤꯛ ꯐꯥꯎ ꯀ꯭ꯂꯥꯁ ꯇꯦꯟ ꯐꯥꯎ ꯂꯣꯏꯗ꯭ꯔꯤꯕꯣ ꯑꯣ
ꯃꯣꯏꯗꯣ ꯀ꯭ꯂꯥꯁ ꯗꯦꯜ ꯌꯎꯗ꯭ꯔꯤ ꯀꯥꯟꯅ ꯅ ꯂꯩꯁ ꯐꯥꯔꯦ ꯑꯗꯨꯒ ꯂꯩ ꯄꯥꯞ ꯐꯥꯕꯗꯣ ꯃꯣꯏꯒꯤ ꯀꯝꯄ꯭ꯂꯦꯛꯁꯟꯗꯨ ꯑꯗꯨꯝ ꯉꯧ
ꯎꯝ ꯄꯤꯝꯄꯜ ꯀꯩꯌꯤꯝ ꯂꯩꯇꯦ ꯌꯥꯝ ꯅꯥꯥꯜꯂꯦ ꯃꯣꯏ ꯏꯃꯥꯏꯁꯤꯁꯨ ꯑꯩꯈꯣꯏ ꯃꯇꯝꯗꯗꯤ ꯂꯣꯏꯔꯦ ꯀ꯭ꯂꯥꯁ ꯇꯦꯟꯒꯥꯁꯦ ꯈꯣꯏꯒꯤ ꯑ ꯌꯥꯝ ꯄꯪꯉꯒꯀꯣ
ꯅꯤꯡꯁꯤꯡꯂꯒ ꯑ ꯌꯥꯝ ꯅꯣꯛꯅꯤꯡꯉꯦ
ꯍꯣꯏ
ꯇꯧꯏꯁꯟ ꯂꯧꯕꯗꯣ ꯇꯨꯏꯁꯟ ꯂꯧꯕꯒꯤ ꯗ꯭ꯔꯦꯁꯖꯣ ꯍꯧꯖꯤꯛ ꯅꯤꯡꯁꯤꯡꯔꯒ ꯌꯥꯝ ꯅꯣꯛꯅꯤꯡꯉꯤꯗ
ꯑꯩꯗꯤ ꯐ꯭ꯔꯤꯠꯀꯨꯝꯕꯁꯦ ꯏꯃꯥꯒꯤ ꯐ꯭ꯔꯤꯖꯀꯨꯝꯕꯅꯤ ꯁꯦꯠꯂꯤ
ꯅꯪ ꯅꯪꯒꯤꯗ ꯑꯩ ꯅꯤꯡꯁꯤꯡꯉꯦ ꯀꯩꯗꯣ ꯈꯣꯡꯒ꯭ꯔꯥꯎ ꯀꯩꯅꯣꯗꯣ ꯕꯤꯗꯤ ꯄꯦꯟ
ꯅꯗꯤ ꯏꯕꯥꯅꯤꯒꯤ ꯑꯃ ꯆꯞ ꯃꯥꯟꯅꯕ ꯑꯃ ꯂꯩꯕ ꯅꯠꯇ꯭ꯔꯣ ꯐꯨꯔꯤꯠ
ꯑꯧ ꯑꯧ
ꯕꯥ ꯃꯃꯥꯡꯗ ꯕꯇꯟ ꯑꯃ ꯑꯅꯤ ꯌꯥꯎꯔꯒ
ꯎꯝ
ꯆꯞ ꯃꯥꯟꯅꯕ ꯐꯨꯔꯤꯠ ꯑꯃ ꯂꯩꯥꯅꯤ ꯏꯕꯥꯅꯤꯒꯤ
ꯑꯩꯈꯣꯏ ꯃꯇꯝꯗꯗꯤ ꯏꯆꯝ ꯆꯝꯃꯦꯗ
ꯃꯤꯒꯤ ꯄꯦꯟꯗꯨꯁꯨ ꯄꯂꯦꯜꯅꯦ ꯀꯂ꯭ꯔ ꯆꯥ ꯗꯒ‌ ꯂꯩꯒꯅꯤ
ꯑ ꯍꯧꯖꯤꯛ ꯈꯜꯂꯒ ꯀꯣ ꯑꯁ
ꯍꯟꯗꯛ ꯉꯥꯛꯁꯦ ꯇꯨꯏꯁꯟ ꯆꯠꯂꯤꯁꯦ ꯃꯣꯏꯁꯤꯡꯁꯦ ꯖꯤꯁ ꯉꯥꯛꯇꯅꯤ ꯑꯩꯈꯣꯏ ꯃꯇꯝꯗꯗꯤ ꯑ
ꯑꯗꯨꯅꯤ ꯃꯣꯏꯗꯤ ꯍꯧꯖꯤꯛ ꯀꯥꯅꯦ ꯐꯨꯔꯤꯠꯇꯣ ꯐꯖ ꯐꯖꯕ ꯀꯩꯅꯣ ꯐꯨꯔꯤꯠ ꯇꯦꯟꯕ ꯑꯗꯣ ꯍꯥꯞꯀꯅꯤ ꯑꯗꯨꯒ ꯑꯁ ꯈꯣꯡꯒ꯭ꯔꯥꯎꯗꯣ ꯋꯦꯁꯇ ꯌꯥꯝ ꯇꯥꯏꯠ ꯇꯧꯕꯗ
ꯎꯝ
ꯑꯗꯨꯅꯦ ꯍꯣꯂꯤꯛꯀꯥꯟꯒꯤ ꯑꯉꯥꯡ
ꯌꯥꯝ ꯀꯦꯠꯅꯔꯦꯗ ꯃꯥꯏꯗ ꯌꯥꯝ ꯈꯦꯠꯅꯔꯦ ꯍꯟꯗꯛꯇꯤ ꯑꯈꯣꯏꯁꯤ ꯑꯈꯣꯏꯒ ꯃꯥꯟꯅꯕ ꯌꯥꯗ꯭ꯔꯦ
ꯑꯩꯈꯣꯏ ꯃꯇꯝꯗꯣ ꯀꯟ ꯑ ꯀꯔꯤꯒꯤꯅꯣ ꯕꯦꯗꯤ ꯄꯦꯟꯗꯣ ꯌꯥꯝ ꯉꯥꯡꯕ ꯌꯥꯝ ꯁꯦꯠꯀꯜꯂꯦ
ꯍꯣꯏ ꯎꯝ ꯑꯃ ꯂꯩꯕꯅꯦ ꯄ꯭ꯂꯦꯟꯗꯒꯣ
ꯎꯝ
ꯌꯥꯝ ꯂꯩꯔꯝꯅꯤ ꯁꯨ ꯃꯆꯨ ꯌꯥꯝ ꯂꯩꯃꯅꯦ ꯑꯗꯣ ꯃꯆꯨꯗꯣ ꯁꯨꯅ ꯂꯩꯔꯝꯅꯤ ꯑꯗꯨꯒ ꯇꯤ ꯁ꯭ꯥꯔꯠꯁꯨꯀꯣ ꯌꯥꯝ ꯂꯩꯃꯅꯦ
ꯑꯣ
ꯃꯝꯃꯥ ꯑꯗꯨ ꯈꯛꯇꯅꯤꯅ ꯑꯩꯗꯤ ꯐꯤꯔꯣꯜꯒꯨꯝꯕ ꯂꯧꯔꯗꯤꯀꯣ ꯑꯗꯨꯝ ꯃꯝꯕꯗꯣ ꯂꯧꯋꯦꯕ
ꯑꯩꯗꯤ ꯋꯥꯏꯑꯦꯕ ꯍꯣꯏ ꯑꯩꯁꯨ ꯑꯃꯝꯕ ꯌꯥꯝ ꯂꯩꯌꯦꯗ ꯑꯩꯗꯤ ꯋꯥꯏꯠꯀ ꯍ꯭ꯋꯥꯏꯠꯁꯦ ꯌꯥꯝ ꯄꯥꯝꯒꯜꯂꯦ ꯑꯩꯗꯤ ꯋꯥꯏꯠꯀ ꯈꯔ ꯀꯩꯅꯣ ꯎꯝ ꯕ꯭ꯔꯥꯏꯠ ꯑꯣꯏꯗꯕ ꯀꯥ__ ꯑꯥ ꯌꯦꯂꯣ ꯑꯣꯏꯔꯁꯨ ꯑꯥ ꯇꯥꯛ ꯌꯦꯜꯂꯣꯒꯨꯝꯕ ꯑꯃꯥꯏꯟ ꯇꯧꯕꯗꯣ ꯑꯗꯨꯃꯥꯏ ꯇꯧꯋꯦꯕ ꯑꯩꯁꯨ ꯕ꯭ꯔꯥꯏꯠ ꯕ꯭ꯔꯥꯏꯠꯗ ꯂꯧꯗꯕ ꯔꯦꯗ ꯑꯣꯏꯔꯁꯨ ꯕꯔꯒꯟꯗꯤ ꯀ꯭ꯂꯦꯒꯨꯝꯕ ꯃꯦꯔꯨꯟꯒꯨꯝꯕ ꯑꯗꯨꯝ ꯆꯠꯂꯦꯕ
ꯑꯥ ꯑꯥ
ꯕ꯭ꯔꯥꯏꯠ ꯇ ꯁꯦꯠꯇꯦ ꯑꯩꯁꯨ
ꯑꯩꯈꯣꯏ ꯃꯇꯝꯗꯣ ꯅꯣꯛꯅꯤꯡꯉꯦꯗꯤ ꯁꯥꯔꯗꯁꯨꯀꯣ ꯃꯤꯡ ꯃꯤꯡ ꯄ꯭ꯔꯤꯟ ꯇꯧꯔꯒ ꯍꯥꯞꯄꯗꯣ
ꯑꯗꯨꯅꯦ ꯑꯗꯨꯅꯦ
ꯍꯧꯖꯤꯛꯐꯥꯎ ꯂꯩꯔꯤꯌꯦ ꯑꯩ ꯑꯃ ꯑꯥ ꯏꯃꯥꯟꯅꯕꯤ ꯅꯣꯏꯒꯤ ꯈꯨꯟ ꯏꯃꯥꯟꯅꯕꯤ ꯗꯣ ꯃꯥꯖꯨ ꯍꯥꯞꯄꯅꯦ ꯑꯗꯨ ꯍꯧꯖꯤꯛ ꯐꯥꯎ ꯂꯩꯔꯤꯌꯦ ꯑꯩ ꯍꯥꯞꯅꯤꯡꯉꯥꯏꯗꯣ ꯏꯀꯥꯏꯔꯦꯕ
ꯑꯣ ꯑꯩ ꯅꯣꯏ ꯅꯣꯏ ꯕꯦꯁꯁꯨ ꯑꯃ ꯁꯦꯝꯕ ꯃꯥꯜꯂꯦꯀꯣ ꯇꯤꯁ꯭ꯥꯔꯠ ꯑꯃ
ꯑꯥ
ꯎꯝ ꯑꯩꯁꯨ ꯎꯒꯨꯝ ꯇꯧꯋꯦ ꯑꯗꯣ ꯇꯤꯁ꯭ꯔꯥꯗꯔꯣ ꯑꯗꯣ ꯇꯤꯁ꯭ꯔꯥꯠꯔꯣ ꯖꯔꯁꯤꯔꯣ
ꯇꯤ ꯁꯥꯔꯠꯅꯤꯍꯦ ꯍꯥꯞꯇꯣꯔꯤꯌꯦ ꯑꯗꯣ ꯑꯩꯗꯤ ꯑꯗꯨꯝ ꯌꯨꯝꯗ ꯑꯗꯨꯝ ꯊꯝꯔꯒꯥ ꯂꯩꯌꯦ ꯍꯥꯞꯄꯗꯣ ꯏꯀꯥꯏꯌꯦꯕ
ꯑꯦ ꯀꯩꯅꯣ ꯏꯀꯥꯏꯔꯤꯕ
ꯑꯩꯁ ꯍꯦꯛ ꯍꯥꯞꯄꯕ ꯑꯩ ꯑꯩꯒꯤ ꯏꯃꯨꯡꯁꯤꯡꯅꯀꯣ ꯃꯤꯡ ꯊꯥꯔꯕꯅꯤꯅ ꯗꯣ ꯑꯩꯒꯤ ꯐꯨꯔꯤꯠꯗ ꯃꯤꯡ ꯌꯥꯎꯕꯗ ꯑꯗꯨꯝ ꯀꯧꯔꯛꯀꯅꯤꯕ
ꯑꯥ ꯅꯣꯛꯅꯤꯡꯉꯦ ꯃꯤꯖꯤꯡꯖꯦ ꯑꯥ ꯀꯪꯗꯦꯗ